ꯑ
ꯀꯔꯤ ꯇꯧꯔꯤꯅꯣ
ꯆꯥꯛ ꯆꯥ ꯂꯣꯏꯔꯕꯗ ꯉꯥꯏꯔꯤꯌꯦꯦ
ꯀꯦꯔꯤ ꯃꯆꯥ ꯆꯥꯔ ꯉꯁꯤꯗꯤ
ꯑꯜꯨ ꯆꯦ
ꯑꯁ ꯑꯂꯨ ꯉꯥꯛꯇ ꯉꯥꯏꯔꯤꯅꯦ ꯅꯪꯁꯨ
ꯑꯗꯨꯅꯦ ꯑꯗꯨꯛꯇ ꯂꯣꯏꯖꯔꯕꯅꯦ
ꯑꯂꯨꯅ ꯍꯥꯎꯔꯤꯗ ꯑꯂꯨ ꯆꯥꯕꯗꯤ ꯐꯕꯅꯦ
ꯅꯪꯒꯤ
ꯑꯩꯅꯒ ꯑꯂꯨꯕ ꯆꯥꯏ
ꯍꯥꯥ
ꯠ ꯈꯥꯃꯦꯟꯒ ꯑꯥꯂꯨ ꯆꯥꯏꯌꯦ
ꯍꯧꯥꯎꯔꯝꯒꯅꯤꯅ ꯅꯪꯒ ꯊꯣꯡꯉꯗꯤ ꯂꯣꯏ ꯍꯥꯎꯔꯦ
ꯑꯩꯅ ꯊꯣꯡꯗꯦꯗ ꯏꯅꯥꯎꯅꯨꯄꯤꯅ ꯊꯣꯡꯕ
ꯃꯣꯏꯒꯤ ꯏꯃꯨꯡꯗ ꯅꯍꯥꯥꯟꯣꯏ ꯌꯦꯟꯖꯥꯡ ꯇꯣꯉꯥꯟ ꯇꯣꯉꯥꯟ ꯊꯣꯡꯕꯗꯣ ꯆꯥꯅꯤꯡꯉꯦꯅ ꯅꯪꯅ ꯈꯖꯤꯛ ꯈꯖꯤꯛ ꯅꯪꯒꯤ ꯊꯣꯡ ꯑꯣꯏꯅ ꯅꯤꯡꯁꯤꯡꯉꯤꯕ
ꯍꯨ
ꯎ
ꯈꯣꯏꯣꯔꯩ ꯃꯄꯐꯝ ꯏꯁꯤꯡꯁꯨ ꯇꯥꯗꯕꯀꯣ
ꯎꯝ
ꯌꯥꯝ ꯋꯥꯏꯅꯦ ꯏꯁꯤꯡꯁꯦ
ꯏꯁꯤꯡ ꯏꯁꯤꯡ ꯂꯩꯇ꯭ꯔꯕ꯭ꯔꯣ
ꯎꯝ ꯃꯣꯏ ꯏꯁꯤꯡ ꯇꯣꯇꯤꯗꯣ
ꯎꯝ
ꯇꯥꯗꯦ ꯍꯥꯏꯌꯦ
ꯑꯁ ꯖꯤ ꯀꯃꯥꯏꯅ ꯇꯧꯔꯦ ꯉꯁꯤꯒꯤꯗꯤ
ꯑꯗꯨꯝ ꯁꯤꯟꯇꯦꯟꯁ ꯃꯣꯏ ꯏꯁꯤꯡ ꯈꯔꯗꯤ ꯄꯤꯌꯦꯕꯀꯣ ꯑꯗꯨꯗ ꯑꯗꯨ ꯑꯗꯨꯝ ꯈꯤꯇꯪ ꯈꯤꯇꯪ ꯂꯧꯔꯒꯥ ꯁꯤꯖꯤꯟꯅ ꯔꯦ ꯅꯊꯟꯗ ꯂꯩꯕ꯭ꯔꯣ
ꯏꯃꯥꯟꯅꯕꯤ ꯍꯧꯒꯠꯇ꯭ꯔꯤꯅ ꯃꯥꯗꯤ
ꯑꯥ ꯊꯦꯡꯈ꯭ꯔꯦꯅꯦ
ꯅꯦ ꯍꯧꯒꯠꯇ꯭ꯔꯤꯌꯦ ꯍꯧꯖꯤꯛ ꯐꯥꯎꯕ ꯌꯥꯝ ꯅꯨꯡꯉꯥꯏꯌꯦ ꯇꯨꯝꯃꯤ ꯀꯩꯁꯨ ꯌꯥꯝ ꯀꯟ ꯊꯦꯡꯍꯧꯗꯕꯅꯤꯗ ꯑꯩꯅꯅꯤ ꯊꯦꯡꯍꯧꯔꯤꯖꯦ ꯈꯋ꯭ꯥꯏꯗꯩꯩ
ꯑꯣ
ꯑꯗꯣ ꯌꯥꯍꯧ ꯉꯟꯕꯁꯦ ꯃꯥꯒꯤ ꯍꯩꯅꯕꯤ ꯅꯠꯇꯕ
ꯎꯝ
ꯏꯍꯥ ꯁꯥꯕ꯭ꯔꯥ ꯉꯁꯤꯗꯤ ꯍꯥ ꯅꯨꯡꯁꯤꯠ ꯂꯥꯛꯄ꯭ꯔꯣ ꯎꯝ ꯁꯥꯕ꯭ꯔꯥ ꯉꯁꯤꯗꯤ ꯀꯩ ꯏꯪꯕ꯭ꯔꯣ ꯋꯗꯔꯗꯣ ꯎꯝ
ꯊꯣꯡꯅꯥꯎ ꯃꯔꯤ ꯄꯥꯟꯕꯒꯤ ꯅꯨꯡꯁꯤꯠ ꯍꯨꯝꯔꯤ ꯍꯨꯝꯔꯤ ꯂꯥꯛꯑꯦꯕ ꯀꯣ ꯁꯥꯖꯨ ꯁꯥꯗꯦ ꯏꯪꯁꯨ ꯏꯪꯗꯤ ꯌꯥꯝ ꯐꯖꯩ꯫
ꯑꯁ ꯅꯨꯡꯉꯥꯏꯔꯝꯃꯤꯅꯦ ꯑꯗꯨꯗꯤ꯫
ꯁꯤꯒꯤ ꯋꯦꯗꯔꯖꯤꯗ ꯂꯥꯏꯔꯤꯛ ꯄꯥꯎ ꯀꯥꯏꯅꯥ ꯍꯥꯏꯔꯗꯤ ꯎꯝ ꯁꯨꯠꯇ ꯆꯪꯉꯅꯤꯍꯦ꯫
ꯄꯥꯊꯔꯣ ꯑꯗꯨꯗꯤ꯫
ꯂꯩꯏꯛ ꯄꯥꯅꯤꯉꯥꯏ ꯂꯩꯇꯔ꯭ꯦ꯫
ꯂꯣꯏꯔꯕ ꯂꯣꯏꯅ
ꯂꯥꯏꯔꯤꯛ ꯄꯥꯅꯤꯡꯉꯥꯏ ꯂꯩꯇ꯭ꯔꯦꯅ ꯑꯩꯈꯣꯏ ꯕꯥꯅ ꯁꯤ꯫ ꯁꯤꯗ꯭ꯔꯤꯐꯥꯎꯕ ꯂꯥꯏꯔꯤꯛ ꯍꯥꯏꯖꯤꯗꯤ ꯗꯨꯝ ꯂꯣꯏꯕ ꯅꯥꯏꯔꯣꯏꯗꯕ ꯖꯤꯕꯨ ꯂꯥꯏꯔꯤꯛ ꯄꯥ ꯂꯩꯇꯗꯤ ꯌꯦ ꯑꯩꯈꯣꯏ ꯕꯥꯅ ꯉꯥꯡꯉꯦ꯫
ꯑꯗꯨꯅꯤ
ꯅꯪꯗꯤ ꯄꯨꯡ ꯀꯌꯥꯗ ꯍꯧꯒꯠꯀꯦ꯫
ꯑꯁ ꯄꯨꯡ ꯃꯉꯥꯗꯕ ꯍꯧꯒꯠꯂꯦ ꯑꯩꯗꯤ
ꯅꯪꯗꯤ ꯄꯨꯡ ꯀꯌꯥꯇꯥ ꯍꯧꯒꯠꯀꯦ꯫
ꯑꯩꯩꯔꯣ ꯄꯨꯡ ꯅꯤꯄꯥꯟ ꯃꯈꯥꯏ ꯑꯗꯥꯢꯗ ꯍꯧꯒꯠꯂꯦ꯫
ꯃꯉꯥꯗ ꯍꯧꯒꯠꯂꯦ ꯉꯁꯤꯗꯤ ꯑꯩꯁꯨ꯫ ꯉꯟꯇꯥꯅ ꯑꯗꯨꯝ ꯍꯧꯒꯠꯂꯦꯗ ꯍꯟꯗꯛꯇꯤ꯫
ꯅꯪ ꯉꯔꯥꯡ ꯉꯟꯇꯥꯅ ꯇꯨꯝꯃꯕ
ꯑꯩ ꯄꯨꯡ ꯇꯔꯥ ꯇꯔꯥꯃꯥꯊꯣꯏꯒꯨꯝꯕꯗꯤ ꯈꯔ ꯍꯦꯜꯂꯦ ꯇꯨꯝꯕ ꯌꯥꯗꯕꯒꯤꯀꯣ
ꯎꯝ
ꯅꯪꯗꯤ
ꯑꯗꯤ ꯑꯗꯨꯝꯗ ꯑꯗꯨ
ꯑ ꯃꯔꯛ ꯃꯔꯛꯇ ꯅꯨꯡꯗꯥꯡꯁꯦ ꯇꯨꯝꯕ ꯌꯥꯗꯦꯅꯦ꯫
ꯀꯗꯥꯏꯗꯒꯤ ꯇꯨꯝꯕ ꯌꯥꯅꯤꯒꯦ꯫
ꯅꯨꯡꯊꯤꯟꯒꯨꯝꯕꯗ ꯇꯨꯝꯕꯒꯦꯀꯣ꯫
ꯎꯝ
ꯑꯁ ꯀꯩꯗꯧꯔꯒ ꯂꯩꯗꯣꯏꯅꯣ ꯍꯧꯖꯤꯛꯇꯤ꯫
ꯈꯪꯗꯦꯅꯦ ꯀꯔꯤ ꯇꯧꯁꯤꯔꯥ ꯐꯝꯃꯨꯡꯗꯗꯤ ꯑꯗꯨꯝ ꯐꯝꯃꯒ ꯂꯩꯕꯅꯦ ꯍꯧꯖꯤꯛꯁꯦ꯫ ꯅꯪꯗꯤ
ꯑꯁ ꯑꯩꯗꯤ ꯑꯗꯨꯝ ꯐꯝꯃꯤ ꯐꯃꯨꯡꯗꯨꯗ ꯌꯣꯒꯥ ꯇꯧꯕ ꯁꯥꯟꯅꯅꯤꯅ ꯌꯣꯒꯥ ꯑꯁꯅꯒ ꯀꯉꯈꯗ ꯍꯥꯟꯅꯗꯤ ꯌꯥꯝ ꯇꯧꯔꯛꯑꯝꯕꯅꯦ ꯁ꯭ꯀꯨꯜ ꯀꯥꯔꯤꯉꯩ ꯃꯇꯝꯗ
ꯉꯗꯤ ꯌꯥꯝ ꯇꯧꯎꯈꯤꯗꯥꯏ ꯌꯣꯒꯥ ꯀꯩꯀꯥꯗꯣ
ꯍꯣꯏ ꯒꯠꯀ ꯄꯨꯊꯣꯛꯇꯅ ꯍꯥ ꯀꯣꯚꯤꯗ ꯃꯇꯝꯗꯨꯗ ꯕꯤꯗꯤꯑꯣꯒ ꯅꯝꯗꯅ ꯊꯥꯔꯤꯕꯅꯤꯅꯦ ꯌꯨꯝꯗ ꯌꯣꯒꯥ ꯇꯧꯔꯤꯅ꯫ ꯔꯗꯤ ꯌꯣꯒꯥ ꯃꯌꯥꯝꯁꯨ ꯂꯩꯇ꯭ꯔꯦꯖ ꯀꯔꯥꯏꯗꯒꯤ꯫
ꯇꯧꯕ ꯀꯗꯤ ꯀꯔꯤ ꯑꯝꯇ ꯇꯧꯔꯗꯦꯗ꯫ ꯑꯗꯨꯒꯨꯝꯕ ꯀꯩꯁꯨ ꯇꯧꯗꯦꯗ ꯑꯩꯗꯤ꯫
ꯅꯨꯡꯉꯥꯏꯇꯦ ꯀꯦ꯫
ꯅꯨꯡꯉꯥꯏꯇꯦ ꯍꯌꯦꯡꯗꯤ ꯆꯔꯆꯀꯨꯝꯕ ꯆꯠꯀꯗ꯭ꯔꯣ
ꯍꯌꯦꯡꯁꯦ ꯆꯥꯔꯆꯀꯨꯝꯕ ꯎꯝ ꯆꯠꯀꯗꯧꯕꯗꯤ ꯃꯥꯜꯂꯦ ꯆꯠꯇ꯭ꯔ ꯑ ꯅꯍꯥꯟꯅ ꯆꯠꯂꯨꯗ꯭ꯔꯣꯏꯕꯉꯣ꯫ ꯁꯛꯀꯦ ꯈꯜꯂꯦ
ꯊꯕꯛꯁꯨ ꯑꯗꯨꯝ ꯂꯩꯇꯕꯅꯤꯅꯀꯣ ꯅꯣꯡꯃꯥꯏꯖꯤꯡꯒꯨꯝꯕꯗꯤ ꯑꯗꯨꯒꯨꯝꯕ ꯆꯠꯂꯣ
ꯅꯣꯏꯗꯤ ꯁꯟꯗꯦꯗꯁꯨ ꯇꯧꯕ꯭ꯔꯥ
ꯑꯁ ꯇꯧꯗꯦꯗ ꯂꯥꯞꯅ ꯂꯩꯕꯒꯤꯀꯣ
ꯑꯨꯝ
ꯆꯠꯄꯁꯨ ꯐꯤꯔꯣ ꯀꯩꯀꯥꯁꯨ ꯂꯩꯇꯕ ꯑꯩꯗꯤ ꯑꯗꯨꯝ ꯌꯨꯝꯗ ꯂꯩꯔꯦ ꯇꯨꯝꯃꯒ ꯆꯥꯕꯒ
ꯅꯥꯕꯨꯗꯤ ꯅꯥꯔꯦ ꯑꯗꯨ ꯑꯣꯏꯔꯁꯨ ꯀꯩꯅꯣ ꯇꯧꯅꯤꯡꯉꯦ
ꯀꯩ ꯍꯥꯏꯕ ꯊꯔꯣꯏ
ꯑꯨꯝ
ꯑꯁ ꯊꯔꯣꯏ ꯍꯗꯛ ꯕꯖꯥꯔꯗ ꯌꯥꯝ ꯀꯩꯅꯣ ꯌꯥꯝ ꯍꯣꯉꯒ ꯌꯣꯜꯂꯒ ꯂꯩꯔꯝꯕꯅꯦ ꯅꯍꯥꯜꯋꯥꯏꯗꯤ ꯌꯥꯝ ꯇꯥꯡꯉꯤꯕꯀꯣ
ꯑꯨꯝ
ꯑꯗꯤ ꯈꯔ ꯍꯣꯉꯦ
ꯀꯦꯖꯤꯁꯦ ꯀꯌꯥ ꯀꯌꯥ ꯄꯤꯅꯔꯤꯖꯥꯅꯣ ꯍꯧꯖꯤꯛꯀꯥꯟꯗꯤ
ꯁꯤꯛ꯭ꯁꯇꯤꯒꯨꯝꯕ ꯑꯣꯏꯔꯝꯅꯤ ꯁꯤꯛ꯭ꯁꯇꯤꯒꯨꯝꯕ ꯅꯍꯥꯟꯋꯥꯏꯗꯤ ꯐꯤꯞꯇꯤꯒꯨꯝꯕ ꯇꯧꯕꯅꯤ ꯇꯧꯋꯦꯕꯀꯣ ꯀꯧꯇꯥꯥꯛ ꯑꯃꯗꯅꯦ ꯍꯥꯏꯔꯤꯁꯦ
ꯑꯦ ꯑꯩꯈꯣꯏꯅ ꯂꯩꯕ ꯃꯇꯝꯗꯁꯨ ꯑꯗꯨꯃꯥꯏꯅ ꯍꯨꯝꯐꯨ ꯑꯗꯨꯃꯥꯏꯅ ꯂꯩꯔꯤꯗꯨꯗꯤ
ꯑꯨꯝ ꯑꯗꯨ ꯃꯇꯝꯗꯣ ꯊꯥꯔꯣꯏꯗꯣ ꯐꯪꯗꯣ ꯐꯪꯗꯕꯒꯤꯅꯦ
ꯑꯗꯣ ꯍꯧꯖꯤꯛ ꯐꯪꯉꯒ ꯍꯧꯖꯤꯛꯁꯨ ꯁꯤꯛ꯭ꯁꯇꯤ ꯑꯗꯨꯝ ꯌꯣꯜꯂꯤꯁꯦ ꯀꯃꯥꯏꯅ ꯇꯧꯔꯤꯅꯣ
ꯍꯧꯖꯤꯛ ꯈꯔ ꯀꯩꯅꯣ ꯇꯧꯋꯦ ꯍꯣꯡꯉꯦꯕꯀꯣ ꯅꯍꯥꯟꯋꯥꯏꯗꯤ ꯌꯥꯝ ꯇꯥꯡꯉꯦꯕ ꯊꯔꯣꯏ ꯐꯪꯗꯕ ꯃꯇꯝꯗꯣ
ꯑꯨꯝ
ꯍꯧꯖꯤꯛꯇꯤ ꯊꯔꯣꯏ ꯈꯔ ꯈꯔ ꯂꯧꯁꯨ ꯂꯧꯁꯨ ꯃꯇꯝ ꯑꯣꯏꯕꯅꯤꯅ ꯈꯔ ꯈꯔꯗꯤ ꯍꯣꯡꯉꯦ ꯍꯧꯖꯤꯛꯇꯤ ꯁꯚꯦꯟꯇꯤꯒꯨꯝꯕ ꯑꯣꯏꯔꯕꯝꯅꯤ ꯑꯩꯅ ꯍꯥꯟꯅ ꯍꯪꯕꯗꯨꯗꯤ ꯍꯥꯏꯌꯦꯕꯀꯣ ꯑꯗꯨꯒꯤ ꯑꯁ ꯌꯥꯝ ꯇꯥꯡꯃꯟꯗꯅ ꯂꯩꯗꯦ꯫
ꯑꯣ ꯑꯁ ꯀꯩ ꯀꯩ ꯏꯤꯟꯖꯥꯡ ꯈꯨꯋꯥꯏ ꯍꯣꯡꯕ ꯍꯥꯏꯔꯛꯑꯣꯅꯦ ꯑꯗꯨꯗ
ꯀꯩ ꯍꯥꯏꯕ
ꯏꯤꯟꯁꯥꯥꯡ ꯈꯨꯋꯥꯏ ꯍꯣꯡ ꯍꯥꯏꯔꯛꯑꯣ
ꯈꯥꯃꯦꯟ
ꯈꯥꯃꯦꯟꯖꯦ ꯍꯦꯛ ꯇꯔꯥꯒꯤꯖꯨ ꯄꯤꯕꯗꯣ
ꯑꯁ ꯂꯨꯄꯥ ꯇꯔꯥꯒꯤꯐꯥꯎ ꯄ꯭ꯂꯥꯁꯇꯤꯡ ꯄ꯭ꯂꯥꯁꯇꯤꯛ ꯑꯃ ꯇꯧꯕꯤꯌꯦ ꯉꯍꯥꯟ
ꯑꯗꯨꯏꯅꯦꯕ ꯈꯥꯃꯦꯟ ꯆꯥꯔꯤꯁꯦ ꯅꯪ ꯍꯧꯖꯤꯛ
ꯑꯨꯝ ꯈꯥꯃꯦꯟ ꯉꯥꯛꯇ ꯆꯥ ꯂꯩꯔꯦ ꯀꯥꯡꯉꯧ ꯒꯨꯝꯕꯁꯨ ꯍꯥꯎꯋꯦꯕꯀꯣ ꯈꯃꯦꯟꯗꯤ꯫ ꯈꯥꯃꯦꯟꯅ ꯍꯥꯎꯔꯦ
ꯑꯁ ꯀꯔꯤꯅꯣ ꯅꯨꯡ ꯅꯨꯡꯁꯤꯠꯀ ꯂꯤꯔꯤ ꯂꯤꯔꯤ ꯁꯤꯠꯂꯛꯇꯅ ꯌꯥꯝ ꯅꯨꯡꯉꯥꯏ ꯍꯥꯏꯕ ꯀꯃꯥꯏꯟ ꯇꯧꯗꯣꯏꯅꯣ
ꯑꯁ ꯑꯁꯣꯝꯗ ꯌꯥꯝ ꯁꯥꯔꯀꯥꯟꯁꯤꯗ
ꯌꯨꯝ ꯃꯊꯛꯇꯒ ꯂꯩꯔꯦ ꯍꯥ ꯇꯥꯏꯜꯁ ꯀ ꯍꯩꯔꯦ ꯅꯨꯡꯉꯥꯏꯔꯦꯍꯦ ꯄꯨꯟꯁꯤꯁꯦ ꯌꯨꯝꯗ ꯑꯩꯒꯤ ꯌꯨꯝ ꯑꯁꯦꯡꯕꯃꯛ ꯑꯗꯨꯃꯥꯏꯅ ꯁꯥꯇ꯭ꯔꯁꯨ ꯂꯩꯔꯤ ꯃꯐꯝꯗꯨꯗꯤ ꯌꯥꯝ ꯅꯨꯡꯉꯥꯏꯗꯧꯔꯤ
ꯅ ꯌꯨꯝꯃꯛꯅꯤ ꯈꯜꯂꯒ ꯂꯩꯔꯣ
ꯂꯩꯔꯤꯅꯦ ꯀꯗꯥꯏꯗꯒꯤ ꯁ꯭ꯋꯥꯏꯗ ꯁꯤꯡ ꯁꯤꯡꯗꯣ
ꯑꯨꯝ
ꯁꯤꯡ ꯄꯥꯝꯕꯤ ꯑꯃꯗꯒꯤ ꯐꯨꯛꯇꯣꯔꯛꯄ ꯁꯤꯡ ꯃꯄꯥꯛ ꯑꯃꯗꯣ
ꯑꯨꯝ
ꯅꯤꯐꯨ ꯌꯥꯡꯈꯩ ꯑꯗꯨꯃꯥꯏꯅ ꯄꯤꯌꯦꯅꯦ꯫
ꯑꯁ ꯇꯥꯡꯉꯤꯀꯣ꯫
ꯇꯥꯡꯉꯦ ꯔꯦꯟꯠꯀꯤ ꯕꯥꯔꯅ
ꯂꯣꯏꯔꯦ ꯑꯗꯨꯗꯤ ꯀꯅꯥꯅ ꯂꯩꯕ ꯉꯝꯗꯣꯏꯅꯣ꯫
ꯑꯗꯨꯗꯒꯤꯅ ꯇꯣꯉꯥꯟ ꯇꯣꯉꯥꯟꯅ꯫ ꯂꯩꯅꯕ ꯔꯦꯟꯇ ꯂꯩꯅꯕꯁꯤꯡꯁꯦ ꯍꯟꯖꯥꯡ ꯂꯩꯕꯗ ꯃꯌꯥꯝ ꯆꯠꯂꯝꯅꯤ꯫
ꯑꯁ ꯌꯦꯟꯖꯡ ꯀꯩꯀ ꯂꯩꯕꯁꯨ ꯄꯩꯁꯥ ꯌꯥꯝ ꯆꯠꯂꯦ꯫ ꯌꯨꯝ꯫ ꯌꯨꯝ ꯕꯔꯥ ꯂꯩꯕꯁꯦ ꯄꯩꯁꯥ ꯌꯥꯝ ꯆꯠꯄꯅꯤꯅꯦ꯫ ꯅꯪꯅ ꯍꯧꯖꯤꯛ ꯂꯩꯕꯗꯨꯒ ꯑꯗꯨꯝ ꯃꯃꯟꯗꯤ ꯫ꯆꯞ ꯃꯥꯟꯅꯕꯅꯤꯗꯠ꯫
ꯃꯣꯏꯅ ꯈꯔ ꯍꯦꯜꯂꯦ ꯑꯩꯈꯣꯏ ꯁꯤꯗ ꯌꯦꯡꯕꯗꯗꯤꯀꯣ꯫
ꯎꯝ꯫
ꯑꯗꯣ ꯈꯪꯗꯦ ꯃꯣꯏꯅ ꯐꯖꯅ ꯎꯝ ꯀꯩꯅꯣ ꯇꯧꯔꯗꯤ ꯎ ꯆꯪꯉꯝꯃꯣꯏ꯫ ꯐꯖꯅ ꯃꯦꯅꯦꯖ ꯇꯧꯔꯗꯤ꯫
ꯅꯌꯨꯝ ꯕꯔꯥ ꯂꯩꯕꯁꯨ ꯒ꯭ꯌꯥꯁꯀꯨꯝꯕ ꯂꯩꯕꯗꯅꯦ ꯄꯩꯁꯥ ꯌꯥꯝ ꯆꯠꯂꯤꯁꯦ꯫
ꯑ ꯍꯣꯏ ꯃꯥꯅꯦ ꯃꯥꯅꯦ꯫
ꯃꯤꯁꯦ ꯕꯣꯔꯔꯤꯡ ꯌꯥꯝ ꯆꯨꯔꯦ꯫
ꯎꯝ ꯅꯪꯒꯗꯤ ꯑ ꯍꯧꯖꯤꯛꯀꯥꯟꯁꯦ꯫
ꯎꯝ꯫
ꯎꯝ ꯅꯣꯏ ꯍꯥꯟꯅ ꯐꯥꯎꯅꯔꯤꯕ ꯃꯤꯗꯨ ꯐꯥꯎꯅꯔꯤꯕ꯭ꯔꯣ ꯑꯗꯨꯝ꯫
ꯐꯥꯎꯅꯗꯦ ꯀꯩꯅꯣ ꯇꯧꯗ꯭ꯔꯦ ꯐꯖꯅ ꯐꯥꯎꯅꯗ꯭ꯔꯦꯀꯣ꯫ ꯃꯔꯛ ꯃꯔꯛꯇ ꯑꯗꯨꯝ ꯃꯤꯅꯤꯠ꯫ ꯇꯔꯥꯒꯨꯝꯕ ꯇꯨꯡꯉꯝꯗꯥꯏꯗ ꯃꯤꯅꯤꯠ ꯇꯔꯥ ꯇꯔꯨꯛ ꯇꯔꯦꯠꯀꯨꯝꯕꯀꯣ꯫
ꯎꯝ꯫꯫
ꯑꯗꯨꯝ ꯐꯥꯎꯅꯩ ꯅꯨꯡꯗꯥꯡ ꯅꯨꯡꯗꯥꯡ ꯈꯔ ꯃꯔꯛ ꯃꯔꯛꯇ꯫
ꯐꯔꯦ ꯐꯔꯦ ꯃꯥꯏ ꯑꯣꯟꯁꯤꯜꯂꯣ ꯂꯔꯤꯛꯇ ꯍꯧꯖꯤꯛꯀꯥꯟꯗꯤ ꯍꯤꯡꯗꯕ ꯌꯥꯗꯕꯅꯤꯅ
ꯑꯗꯨꯅꯦ
ꯀꯔꯝ ꯀꯥꯟꯗ ꯊꯕꯛ ꯐꯪꯗꯣꯏꯅꯣ ꯈꯪꯗꯦ ꯊꯕꯛ ꯐꯪꯅꯕ ꯍꯣꯠꯅꯕꯗꯤ ꯍꯣꯠꯅꯗ꯭ꯔꯤꯗꯣ ꯀꯔꯝ ꯀꯥꯟꯗ ꯊꯕꯛ ꯐꯪꯗꯣꯏꯅꯣ ꯈꯪꯗꯦ ꯑꯩ
ꯏꯁꯅꯤ ꯀꯦꯟꯗꯥ ꯐ ꯀꯝꯖꯤꯇꯤ ꯃꯇꯝꯁꯨ ꯌꯥꯝ ꯑꯣꯏꯔꯕꯅꯤꯅ ꯍꯧꯖꯤꯛꯇꯤꯀꯣ ꯍꯩꯕꯁꯨ ꯂꯣꯏꯅ ꯍꯦꯟꯒꯠꯂ ꯃꯤꯁꯤꯡꯁꯨ ꯑꯗꯨ ꯂꯩꯗ ꯑꯩ ꯈꯛꯇꯪ ꯉꯥꯏꯔꯦꯅꯦ ꯑꯁ ꯊꯕꯛ ꯐꯪꯗ꯭ꯔꯒ ꯂꯩꯍꯧꯗꯣꯏꯁꯦ ꯑꯩꯈꯣꯏ ꯃꯔꯛꯇ
ꯇꯅꯤꯍꯦ
ꯑꯁꯦꯡꯕꯅꯦ ꯑꯩꯁꯦ ꯑꯣꯏꯗꯧ ꯃꯥꯟꯗ꯭ꯔꯦ
ꯑꯗꯨꯒ ꯆꯥꯕ ꯋꯥꯗꯤ ꯑꯃꯝꯇꯁꯨ ꯉꯥꯡꯗꯦ ꯅꯪ
ꯀꯗꯧ ꯃꯥꯟꯗ꯭ꯔꯦ ꯑꯩꯁꯦ ꯑꯩꯒꯤ ꯄꯨꯟꯁꯤꯁꯦ
ꯁꯣꯝꯅꯗꯤ ꯁꯣꯝꯅꯅꯦ ꯅꯪꯉꯣꯟꯗ ꯑ ꯁꯥꯊꯤꯕ ꯑꯃ ꯇꯧꯔꯤ ꯎꯝ ꯆꯪꯔꯤꯕ ꯄꯩꯁꯥ ꯂꯣꯏꯅꯃꯛ ꯁꯤꯡꯒꯗꯕꯅꯤ
ꯑꯁꯂꯔꯤꯍꯦ
ꯁꯤꯡꯗꯧꯔꯤ ꯑꯩꯗꯤ ꯁꯦꯟ ꯇꯥꯔꯒ
ꯍ ꯒ꯭ꯔꯦꯖꯨꯁꯟ ꯂꯣꯏꯔꯒ ꯀꯩꯅꯣ ꯑꯣꯖꯥ ꯃꯅꯨꯡꯗ ꯄꯣꯠ ꯌꯣꯟꯕ ꯆꯠꯂꯁꯦ ꯃꯅꯤꯄꯨꯔꯤ
ꯒ꯭ꯔꯦꯖꯟ ꯂꯣꯏꯕꯒ ꯁꯤꯡꯅꯕ ꯄꯩꯁꯥ ꯇꯥ
ꯑꯗꯨꯅ ꯐꯔꯅꯤ ꯑꯩꯈꯣꯏ ꯑꯩꯈꯣꯏ ꯃꯥꯔꯛꯇ ꯑꯃ ꯅꯔꯁꯤꯡ ꯇꯝꯕꯗꯣ
ꯀꯣꯟ
ꯃꯥꯁꯨ ꯑꯃꯨꯛ ꯑꯥꯗ ꯆꯠꯈ꯭ꯔꯦꯅꯦ
ꯀꯗꯥꯢꯗ
ꯃꯥꯅ ꯍꯥꯟꯅ ꯂꯩꯕ ꯃꯐꯝꯗꯣ ꯑꯗꯨꯗ ꯎꯝ ꯉꯔꯥꯡ ꯒꯣꯜ ꯇꯧꯔꯛꯑꯦꯕꯀꯣ
ꯎꯝ ꯀꯩꯒꯤꯅꯣ ꯑꯃꯨꯛ ꯐꯔꯦ ꯍꯥꯏꯔꯕꯣ ꯏꯔꯥꯡꯗꯣ
ꯀꯩꯅꯣ ꯇꯧ ꯃꯥꯜꯂꯦ ꯃꯣꯏ ꯇꯣꯉꯥꯟꯅ ꯑꯇꯣꯞꯄ ꯃꯐꯝꯗ ꯑꯗꯨꯝ ꯑꯩ ꯂꯩꯕꯗꯧꯅꯀꯣ
ꯑꯥ
ꯂꯩꯕ ꯃꯥꯜꯂꯦ ꯑꯩꯅ ꯁꯨꯃꯥꯏꯅ ꯂꯩꯕꯒꯨꯝꯅ ꯃꯣꯏꯁꯨ
ꯑꯁ ꯃꯥꯗꯤ ꯑꯗꯨꯝ ꯃꯖꯥ ꯇꯧꯔ ꯂꯩꯔꯤꯗꯨꯅꯤ ꯄꯥꯔꯇꯤ ꯑꯃꯧꯕꯣ ꯅꯨꯡꯉꯥꯏꯇ꯭ꯔꯣ ꯃꯥꯏ ꯄꯨꯟꯁꯤꯁꯦ
ꯅꯨꯡꯉꯥꯏꯕ ꯄꯨꯟꯁꯤ ꯑꯃꯅꯤꯅꯦ